ꯑꯦ
ꯇꯥꯕ꯭ꯔꯣ
ꯇꯥꯕ꯭ꯔꯣ
ꯇꯥꯏꯌꯦ ꯅꯪꯒꯤ ꯈꯣꯟꯗꯣ ꯀꯟꯅ ꯂꯥꯎꯔꯣ ꯂꯥꯎꯔꯛꯑꯣ
ꯀꯟꯅ ꯂꯥꯎ ꯍꯥꯏꯕ꯭ꯔꯣ
ꯍꯣꯏꯅꯦ ꯑꯩ ꯇꯥꯗꯔꯗꯤ ꯀꯃꯥꯏ ꯉꯥꯡꯅꯗꯣꯏꯅꯣ ꯁꯤꯗꯤ ꯍꯥꯟꯅ ꯈꯟꯅꯒꯅꯤꯅꯦ
ꯆꯥꯛ ꯆꯥꯔꯕꯣ
ꯐꯔꯦꯅꯦ ꯅꯣꯢꯗꯤ ꯆꯥꯔꯦ ꯇ ꯇꯥꯕ꯭ꯔꯣ
ꯀꯔꯤ ꯃꯊꯦꯜꯅꯣ
ꯀꯩ ꯁꯧꯒꯔꯤ ꯀꯥꯡꯁꯣꯏ ꯑꯗꯨꯒ ꯀꯥꯡꯍꯧ ꯑꯃꯅꯦ ꯆꯥꯔꯦ ꯍꯣꯏ ꯁꯥ ꯌꯥꯎꯗꯦ ꯍꯥꯏꯕꯅꯤ ꯍꯥꯎꯗꯤ ꯍꯥꯎꯋꯦ
ꯁꯥ ꯌꯥꯝ ꯆꯥꯃꯜꯂꯁꯨ ꯐꯠꯇꯕꯅꯤꯗ ꯑꯌꯨꯛꯇꯨ ꯆꯥꯔꯦ ꯉꯁꯥꯏ ꯑꯩꯅ ꯊꯨꯝꯃꯒ ꯂꯩꯔꯦ ꯊꯣꯟ ꯍꯣꯏꯗ ꯆꯥꯏꯌꯦ ꯑꯩ ꯊꯣꯟ ꯍꯣꯏ ꯆꯤꯀꯟ ꯊꯣꯡꯉꯦ ꯒꯥꯏꯊꯣꯟ ꯃꯣꯏꯗ ꯆꯥꯏꯌꯦꯕ
ꯆꯥꯏꯌꯦꯕ ꯍꯥꯎꯍꯦꯅꯦ ꯁꯤꯛꯀꯟ ꯀꯅꯥꯅ ꯊꯣꯡꯕ꯭ꯔꯣ
ꯅꯪ ꯒꯥꯏꯊꯣꯟ
ꯒꯥꯏꯊꯣꯟꯅ ꯊꯣꯡꯕ ꯍꯥꯎꯕ꯭ꯔꯥ ꯐꯖꯅ ꯊꯧꯕꯤꯕ꯭ꯔꯕ ꯍꯥꯏꯌꯦꯗ
ꯇꯥꯏꯞꯇ ꯀꯥꯡꯁꯣꯏꯗ ꯊꯣꯡꯕ ꯍꯥꯎꯋꯦ ꯌꯥꯝꯅ
ꯍꯥꯎꯅ ꯆꯥꯔꯗꯤ ꯐꯔꯦ ꯀꯩꯅꯣ ꯀꯥꯏꯗꯅꯣ ꯅꯪ ꯂꯩꯔꯤꯁꯦ
ꯁꯥꯏꯟꯁ ꯁꯦꯟꯇꯔꯔꯣꯝꯗꯅꯦ
ꯁꯦꯟꯇꯔ ꯔꯣꯝꯔ ꯑꯣ ꯅꯣꯏ ꯅꯃꯥꯟꯅꯕ ꯕ꯭ꯔꯣ ꯂꯩꯐꯝꯗꯣ ꯑꯆꯥ
ꯅꯪ ꯂꯥꯛꯇ꯭ꯔꯤꯕꯣ ꯁꯤꯗ ꯅꯪ ꯅꯍꯥꯟ ꯂꯥꯛꯑꯦꯗꯥꯏꯅꯦ
ꯂꯥꯛꯑꯦꯗ ꯑꯩꯈꯣꯏ ꯑꯗꯨꯗ ꯂꯦꯛꯏꯅꯤꯅꯦ ꯈ꯭ꯔꯤꯁꯃꯥꯁ ꯃꯇꯝꯗ ꯁꯣꯞꯄꯤꯡ ꯆꯠꯂ
ꯅꯣꯏꯒꯤ ꯀꯦꯝꯔ
ꯍꯥꯥ
ꯅꯣ ꯅꯣꯏ ꯅꯣꯏꯒꯤ ꯀꯦꯝꯂꯣꯁꯦ
ꯀꯩ ꯍꯥꯏꯗꯣꯅꯣ ꯇꯥꯗꯦ ꯑꯥ ꯑꯩꯈꯣꯏꯒꯤ ꯀꯦꯝ ꯃꯆꯥ ꯍꯥꯏꯕ ꯇꯥꯔꯦ ꯀꯦꯝꯅꯥꯎ
ꯀꯔꯤꯒꯤꯅꯣ ꯈꯣꯟꯖꯦꯜꯁꯤ ꯄꯤꯛ
ꯄꯁꯦ ꯄꯤꯛ ꯄꯤꯛꯅ ꯇꯥꯏꯌꯦꯀꯣ ꯑꯩꯒꯤꯗꯨꯔꯣ
ꯂꯣꯏꯅꯃꯛ
ꯍꯦ ꯀꯔꯤꯒꯤ ꯑꯩꯗꯤ ꯑꯁ ꯃꯤ ꯇꯨꯝꯅꯔꯦ ꯑꯩ ꯂ ꯂꯥꯎꯔꯒ ꯑꯩ ꯈꯣꯟꯖꯦ ꯅ ꯂꯣꯏ ꯍꯧꯒꯠꯂꯝꯅꯤ ꯅꯪ ꯒꯤꯗꯤ ꯇꯥꯗꯦ ꯀꯩꯅꯣ ꯇꯨꯃꯤꯟ ꯇꯨꯃꯤꯟ ꯂꯩꯕ ꯃꯥꯂꯦ ꯅꯪꯗꯣ
ꯆꯤ
ꯀꯩꯍꯕ
ꯋꯥꯔꯤ ꯁꯥꯟꯅꯕ ꯌꯥꯔ
ꯀꯩ ꯍꯥꯏꯕꯅꯣ
ꯁꯦꯡꯅ ꯇꯥꯗꯕ꯭ꯔꯣ
ꯀꯟ ꯀꯟꯅ ꯉꯥꯡꯔꯛꯑꯣꯅꯦ
ꯀꯟꯅ ꯉꯥꯡꯉꯤꯅꯦ
ꯅꯣꯢ ꯅꯦꯋꯥꯛꯅꯔ ꯀꯔꯤꯅꯣ ꯇꯞꯅ ꯇꯞꯅ ꯇꯥꯏꯅꯦ
ꯅꯪꯒꯤ ꯐꯣꯟꯗꯣ ꯁꯦꯡꯗꯣꯛꯑꯣ
ꯇꯔꯒ ꯐꯖꯅ ꯁꯦꯡꯗ꯭ꯔꯗꯤ ꯌꯥꯔꯔꯣꯏ
ꯈꯔꯥꯥꯁ ꯈꯔꯥꯥꯁ ꯆꯪꯁꯤꯂꯣ ꯀꯩꯗꯧꯔꯤꯅꯣ ꯇꯨꯝꯗ꯭ꯔꯤꯕꯣ ꯍꯥ
ꯑꯩꯁꯨ ꯇꯨꯃꯒꯦ ꯇꯧ
ꯀꯔꯤꯔ ꯅꯪ ꯈꯣꯟꯗꯨ ꯌꯥꯝ ꯇꯞꯄꯦ ꯌꯥꯝ ꯇꯞꯄꯦ ꯅꯪꯒꯤꯗꯣ ꯇꯥꯗꯦ ꯑꯝꯇ ꯇꯥꯗꯤ ꯇꯥꯏꯌꯦꯕꯀꯣ ꯁꯦꯡꯅ ꯇꯥꯗꯕꯗꯣ ꯃꯌꯦꯛ ꯃꯌꯦꯛ ꯁꯦꯡꯗꯦꯕ
ꯀꯣ
ꯍꯥꯥ
ꯑꯩꯒꯤ ꯃꯥꯏꯀ꯭ꯔꯣꯐꯣꯟ ꯑꯣꯏꯔꯝꯒꯅꯦꯕ ꯍꯌꯦꯡ
ꯑꯩ ꯃꯥꯏꯀ꯭ꯔꯣꯐꯣꯟ ꯄꯥꯏꯔꯤꯅ ꯃꯤ ꯑꯇꯣꯞꯄꯗ ꯃꯤ ꯑꯇꯣꯞꯄꯗ ꯀꯔꯤꯝꯇ ꯇꯧꯗꯦ ꯅꯪꯉꯣꯟꯗ ꯀꯔꯤꯅꯣ ꯅꯪꯒꯤ ꯈꯣꯟ ꯁꯦ ꯅꯨꯄꯤꯃꯥꯟꯕꯒꯤ ꯚꯥꯞꯇ ꯉꯥꯡꯉꯤꯅꯦ ꯑꯩꯁꯦ ꯍꯥ
ꯀꯟꯅ ꯂꯥꯎꯔꯁꯨ ꯑꯗꯨꯝ ꯄꯤꯛꯅ ꯇꯥꯏ
ꯅꯪ ꯀꯔꯤꯒꯤꯔꯥ ꯅꯦꯠꯋꯥꯛꯅ ꯑꯣꯏꯕ꯭ꯔꯣ ꯈꯪꯗꯦꯀꯣ ꯑꯩꯗꯤ ꯀꯟ ꯀꯟꯅ ꯂꯥꯎꯔꯤꯅꯤꯅꯦ
ꯋꯥꯏꯐꯥꯏ ꯀꯟꯅꯦꯛ ꯇꯧꯔꯒ ꯇꯧ
ꯋꯥꯏ ꯐꯥꯏ ꯀꯅꯦꯛ ꯇꯧꯋꯦ ꯍꯣꯢ ꯋꯥꯏꯐꯥꯏꯅ ꯑꯣꯏꯕ꯭ꯔꯣ ꯅꯥꯏ ꯍꯦꯠꯁꯦ
ꯑꯉꯥꯡ ꯄꯝꯗ꯭ꯔꯕꯣ ꯅꯪꯒꯤ ꯑꯉꯥꯡꯗꯣ
ꯇꯥꯕ꯭ꯔꯣ
ꯇꯥꯔꯤꯅꯦ ꯇꯥꯗꯕ꯭ꯔꯣ
ꯐꯖꯅ ꯇꯥꯗꯦꯕ ꯇꯥꯕꯗꯣ ꯀꯩꯅꯣ ꯃꯤ
ꯉꯁꯥꯏꯗꯤ ꯌꯥꯝ ꯅꯨꯡꯉꯥꯏꯔꯝꯕꯅꯤꯅꯦ
ꯑ ꯍꯧꯖꯤꯛ ꯈꯔ ꯇꯥꯔꯦ ꯅꯪ ꯐꯣꯟꯗꯣ ꯀꯩꯅꯣ ꯇꯧ ꯏꯁꯄꯤꯀꯔꯗꯣ ꯁꯦꯡꯗꯣꯛꯑꯣ
ꯏꯁꯄꯤꯀꯔꯅ ꯅꯠꯇꯦ ꯃꯥꯏꯀ꯭ꯔꯣꯐꯣꯟꯅ ꯑꯣꯏꯔꯝꯃꯅꯤ
ꯅꯪ ꯀꯩꯅꯣ ꯄꯥꯏꯕ꯭ꯔꯥ
ꯄꯥꯏꯗꯦ
ꯍꯦꯠ ꯐꯣꯟ ꯄꯥꯏꯕ꯭ꯔꯣ ꯁꯤꯖꯤꯟꯅꯕ꯭ꯔꯣ
ꯄꯥꯏꯗꯦ ꯍꯥꯏꯕ
ꯑꯗꯨꯒꯤ ꯑꯗꯨꯗꯤ ꯀꯔꯤꯒꯤꯔꯣ
ꯑꯁꯤꯗꯤ ꯋꯥꯔꯤ ꯇꯧꯕ ꯅꯨꯡꯉꯥꯏ ꯑꯗꯨ ꯋꯥꯔꯤ ꯇꯧꯕꯁꯦ
ꯅꯪꯒꯤꯗꯣ ꯀꯩꯅꯣ ꯇꯧꯔꯣ ꯁꯤꯡꯗ ꯇꯤꯟꯂꯣ ꯑ ꯃꯣꯄꯒꯤ ꯑꯣꯏꯔꯝꯅꯤ ꯅꯪ ꯐꯣꯟꯗꯨ ꯑꯁꯤ ꯑꯩꯒꯤꯗꯤ ꯐꯖꯅ ꯇꯥꯕ꯭ꯔꯣ
ꯑꯥ ꯑꯩꯒꯤ ꯑꯩꯒꯤ ꯈꯣꯟꯗꯤ ꯐꯖꯅ ꯇꯥꯕ꯭ꯔꯕ
ꯑꯃꯨꯛꯀ ꯇꯥꯗ꯭ꯔꯤꯗꯨ ꯅꯪ ꯉꯁꯥꯏꯗꯤ ꯈꯤꯇꯪꯗꯤ ꯇꯥꯔꯝꯕꯅꯦ ꯇꯞꯅ ꯇꯞꯅ ꯅꯪ ꯁ꯭ꯇꯥꯏꯜ ꯑꯣꯏꯕꯩ ꯑꯣꯏꯕ
ꯌꯥꯝꯅ ꯀꯩꯅꯣ ꯇꯞꯅ ꯇꯥꯏ ꯍꯥꯏ ꯑꯇꯩ ꯑꯇꯩꯅꯁꯨ ꯏꯃꯥꯟꯅꯕꯅꯁꯨ
ꯍꯣꯏ ꯇꯥꯏꯌꯦꯕ ꯑꯗꯨ ꯅꯪꯒꯤ ꯐꯣꯟꯗꯣ ꯅꯪ ꯏꯁꯄꯤꯀꯔꯗꯣ ꯅꯪ ꯑ ꯀꯔꯤ ꯍꯥꯏꯕ꯭ꯔ ꯅꯆꯤꯟ ꯃꯅꯥꯛꯇ ꯊꯝꯃꯣ
ꯑꯗꯨꯅ ꯊꯝꯕꯅꯦ ꯅꯍꯥꯟ ꯀꯣ ꯑꯩ ꯑꯌꯥꯝꯕ ꯃꯇꯝꯗ ꯑꯌꯥꯝꯕ ꯃꯇꯝꯗꯅꯦ
ꯑꯥ
ꯍꯦꯠꯐꯣꯟ ꯑꯗꯨꯝ ꯄꯥꯏꯔꯒ ꯂꯩꯕꯗꯣ
ꯑꯗꯨꯗꯤ ꯀꯔꯤꯒꯤꯔꯣ
ꯍꯦꯠꯐꯣꯟ ꯑꯗꯨꯝ ꯄꯥꯏꯕꯗꯣ ꯃꯥꯏꯀ꯭ꯔꯣꯐꯣꯟꯗꯣ ꯁꯣꯛꯄ ꯃꯥꯜꯂꯦꯕ ꯅꯍꯥꯟ ꯅꯣꯔꯃꯦꯜ ꯀꯣꯜ ꯑꯣꯏꯔꯁꯨ ꯃꯔꯛ ꯃꯔꯛꯇ ꯑꯗꯨꯃꯥꯏꯅ ꯇꯥꯗꯕꯒꯨꯝ ꯇꯧꯋꯦꯕ ꯃꯔꯛ ꯃꯔꯛ
ꯃꯥꯞꯇ ꯂꯥꯎ ꯂꯥꯎꯕ ꯃꯥꯜꯂꯦ ꯅꯪꯒꯤꯗꯣ ꯃꯥꯞꯗ ꯂꯥꯎꯔꯒ ꯎꯝ ꯃꯌꯦꯛ ꯁꯦꯡꯗꯕꯩ ꯇꯥꯞꯇꯁꯨ ꯑꯗꯨꯃꯥꯏꯅ ꯇꯧꯋꯤ ꯅꯪ ꯈꯣꯟꯗꯣ ꯉꯁꯥꯏꯗꯤ ꯅꯨꯡꯉꯥꯏꯌꯦꯅ ꯀꯔꯤꯒꯤꯔꯥ ꯑꯩꯅ ꯇꯧꯕꯒꯤꯔ
ꯅꯠꯇꯦ ꯍꯣꯔꯦꯟ ꯍꯌꯦꯡꯗꯤꯀꯣ
ꯍꯥ ꯍꯌꯦꯡ ꯑꯥ ꯅꯪ ꯋꯥꯔꯤ ꯁꯥꯕꯁꯦ ꯑꯩ ꯅꯥꯀꯣꯜꯁꯦ ꯁꯥꯒꯠꯂꯦ ꯍ ꯑꯩ ꯐꯣꯟꯅ ꯑꯩꯒꯤ ꯑꯩꯒꯤ ꯈꯣꯟꯅ ꯑꯣꯏꯕ꯭ꯔꯥ ꯍꯥꯏꯔꯒ ꯅꯪꯒꯤ ꯑꯣꯏꯔꯤꯅꯤ ꯅꯥꯀꯣꯟ ꯁꯥꯒꯠꯂꯦ ꯀꯩ ꯍꯥꯏꯕꯅꯣ ꯇꯥꯕ꯭ꯔꯣ
ꯇꯥꯏꯌꯦ
ꯐꯖꯅ ꯉꯥꯡꯂꯛꯑꯣꯁꯦ ꯈꯔ ꯂꯥꯎꯔꯒ ꯂꯩ ꯂꯩꯀꯥꯏ ꯇꯥꯅꯕ
ꯂꯩꯀꯥꯏ ꯂꯩꯀꯥꯏ ꯇꯥꯕꯤꯕ꯭ꯔꯣ
ꯍꯥ
ꯑꯁ ꯑꯗꯨꯃꯥꯏ ꯇꯧ ꯑꯗꯨꯃꯥꯏ ꯇꯧꯔꯗꯤ ꯇꯥꯏꯌꯦ ꯀꯥꯏ ꯇꯧꯕ꯭ꯔꯥꯅ ꯐꯣꯟ ꯌꯩꯕ꯭ꯔꯕ
ꯇꯥꯏ ꯑꯗꯨꯃꯥꯏ ꯇꯧꯔꯗꯤ
ꯍꯌꯦꯡ ꯀꯥꯏ ꯆꯠꯀꯅꯤ
ꯑꯥ ꯇꯥꯔꯦꯇꯨ ꯍꯌꯦꯡꯔꯣ ꯂꯩꯒꯅꯤꯗ ꯊꯕꯛ ꯂꯩꯇꯦ
ꯌꯨꯝꯗ ꯑꯗꯨꯝ ꯂꯩꯔꯒ ꯂꯩꯕ꯭ꯔꯣ
ꯎꯝ ꯎꯝ ꯌꯨꯝꯗ ꯊꯕꯛꯅꯤꯅꯦ ꯍꯣꯏ ꯅꯔꯁ ꯑꯣꯏꯔꯦ ꯑꯩ
ꯇꯣꯂꯣꯞ ꯀꯌꯥ ꯁꯥꯒꯦ ꯅꯪꯒꯤ
ꯇꯤꯂꯣꯞꯇꯤ ꯑꯥ ꯀꯩꯅꯣꯗ ꯑꯥ ꯀꯩ ꯍꯥꯏꯕ ꯎꯝ ꯍꯦꯚꯦꯟꯗ ꯄꯤꯔꯛꯀꯅꯤ ꯍꯥꯏꯕꯅꯤ
ꯑꯣ ꯃꯥꯏ ꯒꯣꯠ
ꯇꯝꯁꯤꯜꯂꯨ ꯇꯝꯁꯤꯜꯂꯨ ꯅꯪꯁꯨ ꯇꯧꯔꯛꯀꯅꯤ ꯑꯗꯨꯃꯥꯏꯅ
ꯍꯣꯏ ꯑꯩ ꯑꯩꯁꯨ ꯇꯧꯔꯛꯄ ꯃꯇꯝ ꯌꯥꯎꯒꯅꯤꯀꯣ ꯑꯗꯨꯗꯨꯗꯤ ꯑꯩ ꯌꯥꯝ ꯐ ꯍꯩꯔꯅꯤ ꯅꯣꯏꯒꯤꯁꯨ ꯇꯧꯕꯤꯒꯦ ꯅꯣꯏ ꯑꯉꯥꯡ ꯄꯣꯛꯑꯀꯥꯟꯗꯀꯣ ꯍꯥꯏꯔꯛꯑꯣ ꯁꯦꯝꯕꯤꯒꯦ ꯑꯩꯅ ꯍꯩ ꯑꯩꯅ ꯏꯔꯨꯖꯕ ꯀꯦ ꯀꯔꯤ ꯀꯔꯤ ꯗ꯭ꯔꯀꯥꯔ ꯑꯣꯏꯕꯗꯣ
ꯅꯠꯇꯦꯗ ꯏꯔꯨꯖꯕ ꯍꯩꯔꯕꯣ ꯅꯪ
ꯑꯩꯅ ꯏꯔꯨꯔꯩꯅꯦ ꯀꯔꯤꯔꯥ ꯈꯣꯏ ꯃꯤ ꯂꯩꯇꯦ
ꯏꯌꯦ
ꯏꯅꯦꯁꯨ ꯂꯩꯇꯦ ꯏꯅꯦꯁꯨ ꯍꯩꯇꯦꯕ ꯏꯃꯥꯁꯨ ꯂꯩꯇꯦ ꯏꯅꯦ ꯑꯥ ꯏꯆꯦꯒꯤꯃꯝ ꯃꯅꯦꯕꯧꯁꯨ ꯂꯩꯇꯕꯅꯤꯅ ꯑꯩꯅ ꯏꯔꯣꯏꯔꯤꯅꯤꯅꯦ ꯍꯥꯟꯅꯗꯤ ꯏꯆꯦꯅ ꯇꯧꯔꯝꯃꯦ ꯑꯗꯣ ꯏꯆꯦꯗꯣ ꯊꯥꯡꯃꯩꯕꯟꯗ ꯂꯩꯒꯤꯅꯦꯕ ꯅꯨꯇꯤꯒꯤ ꯂꯥꯛꯄꯗꯣ ꯉꯝꯗꯕꯅꯤꯅ ꯑꯩꯅ ꯍꯣꯠꯅꯖꯔꯦ
ꯑꯁ ꯌꯥꯝ ꯍꯩꯔꯝꯅꯦꯕꯣ ꯑꯁ ꯌꯥꯝ ꯍꯩꯔꯦ ꯌꯥꯝ
ꯌꯥꯝ ꯍꯩꯕꯅꯦ ꯀꯔꯤꯌꯥꯏ ꯉꯁꯥꯢꯗꯩ ꯅꯪ ꯈꯣꯟꯗꯣ
ꯉꯁꯥꯏꯗꯣ ꯑꯩꯒꯤ ꯐꯣꯟꯗꯣ ꯑꯣꯢꯅꯥꯅ ꯄꯥꯏꯕ ꯍꯧꯖꯤꯛꯅ ꯌꯦꯠꯅ ꯄꯥꯏꯕ
ꯍꯨꯝ
ꯉꯁꯥꯏꯗꯣ ꯑꯩ ꯐꯣꯟꯗꯣ ꯑꯣꯏꯅꯥꯅ ꯄꯥꯏꯕ ꯍꯧꯖꯤꯛ ꯇꯤ ꯌꯦꯠꯅ ꯄꯥꯏꯈ꯭ꯔꯦ
ꯍꯤ ꯍꯤ ꯍꯤ ꯍꯤ ꯕꯦꯔꯥꯅꯤꯅꯦ ꯍꯧꯖꯤꯗꯤ ꯂꯣꯟꯅ ꯂꯣꯟꯅ ꯋꯥꯔꯤ ꯁꯥꯕ ꯌꯥꯔꯨꯔꯤꯅꯦ ꯅꯪꯒꯤꯗꯨꯗꯤ ꯑꯦ ꯍꯧꯖꯤꯛ ꯂꯣꯏ ꯃꯤ ꯂꯣꯏꯅ ꯈꯪꯗꯣꯏꯅꯤ ꯈꯪ ꯈꯪ ꯑꯩ ꯅꯪꯒꯤꯁꯦ ꯑꯁ ꯈꯣꯏ ꯑꯔꯣꯟꯕ ꯋꯥꯔꯣꯟ ꯋꯥ ꯉꯥꯡꯕ ꯌꯥꯔꯔꯣꯏ